ꯂ‌ꯣ ꯑꯣ ꯅꯨꯡꯉꯥꯏꯔꯤꯕ꯭ꯔꯣ ꯚꯥꯏ
ꯑꯦ ꯅꯨꯡꯉꯥꯏꯔꯤ ꯅꯨꯡꯉꯥꯏꯔꯤ ꯅꯨꯡꯉꯥꯏꯔꯤ ꯅꯨꯡꯉꯥꯏ ꯀꯨꯏꯔ‌ꯦꯗꯥ ꯅꯪꯒ ꯋꯥꯔꯤꯁꯥꯟꯅꯗꯕ
ꯀꯨꯏꯔꯦ ꯀꯨꯏꯔꯦ ꯑꯩꯁꯨ ꯈꯜꯂꯤꯅ‌ꯦ ꯅꯪ ꯀꯥꯏ ꯂꯩꯈ꯭ꯔꯕꯣꯗ ꯅꯍꯥꯟ ꯃꯈꯩ
ꯑꯦ ꯑꯩꯗꯣ ꯃꯇꯝ ꯈꯔ ꯃꯤꯔꯩꯕꯥꯛꯇ ꯂꯩꯔꯨꯔꯒ ꯑꯃꯨꯛ ꯍꯧꯖꯤꯛꯇꯤ ꯑꯃꯨꯛ ꯌꯨꯝꯗ ꯂꯩꯌꯦ ꯅꯪꯗꯤ ꯀꯥꯏ ꯀꯥꯏꯗ ꯂꯩꯔꯤꯒꯦ
ꯑꯁ ꯑꯩꯗꯤ ꯀꯩꯅꯣ ꯌꯨꯝꯗ ꯂꯩꯔꯤꯗ ꯍꯧꯖꯤꯛꯀꯥꯟꯁꯤ
ꯑꯣ ꯅꯪ ꯅꯔꯥꯁꯠ ꯅꯔꯁ ꯇꯝꯃꯨꯏꯗꯨꯗꯤ ꯀꯃꯥꯏꯅ ꯇꯧꯈ꯭ꯔꯒꯦ
ꯌꯥꯗ꯭ꯔꯦꯗ ꯅꯔꯁꯀ ꯑꯣꯏꯗ꯭ꯔꯦ ꯊꯣꯛꯂꯛꯑꯦ ꯇꯟꯗꯅ
ꯀꯩꯗꯧꯔꯕ
ꯀ ꯁꯨꯝ ꯍꯥꯏꯗꯤ ꯁꯨꯝ ꯀꯩꯅꯣ ꯇꯧꯔꯛꯑꯕ ꯇꯧꯅꯤꯡꯉꯛꯇ꯭ꯔꯕ ꯏꯁꯥꯥꯁꯦ ꯏꯍꯩ ꯍꯩꯅꯔꯛꯇꯕ ꯑꯗꯨꯒꯤ
ꯑꯁ ꯃꯤꯅꯗꯤ ꯑꯣꯏꯒꯦ ꯐꯪꯅꯗꯦ ꯅꯣꯏꯅ ꯑꯗꯨꯃꯥꯏꯅ ꯇꯧꯔꯗꯤ
ꯕꯤꯠ ꯂꯩ ꯀꯩ ꯆꯩ ꯀꯩ ꯃꯊꯦꯜ ꯑꯥ
ꯍꯧꯖꯤꯛ ꯄꯨ ꯅꯪꯕꯨ ꯀꯥꯏꯗ ꯂꯩꯒꯦ
ꯍꯧꯖꯤꯛꯇꯤ ꯌꯨꯝꯗ ꯂꯩ
ꯑꯦ ꯑꯗꯨꯗꯤ ꯌꯨꯝꯗ ꯂꯩꯕꯒꯤ ꯅꯨꯡꯉꯥꯏꯕꯒ ꯑꯥꯗ ꯂꯩꯕꯒꯤ ꯅꯨꯡꯉꯥꯏꯕꯒ ꯀꯔꯝꯕꯅ ꯅꯨꯡꯉꯥꯏꯕ ꯍꯦꯟꯒꯦ
ꯑꯗꯨꯕꯨꯗꯤ ꯑ ꯈꯪꯗꯦꯗ ꯆꯠꯂꯨ ꯆꯠꯂꯨ ꯃꯐꯝ ꯈꯨꯗꯤꯡꯃꯛꯇ ꯌꯨꯝꯗꯩ ꯍꯦꯟꯕ ꯂꯩꯇ꯭ꯔꯦ ꯍꯥꯏꯗꯣ ꯑꯗꯨ ꯇꯥꯔꯦ ꯑꯗꯨꯃꯥꯏꯅ
ꯈꯦꯠꯅꯕꯁꯦ ꯑꯥꯒꯤ ꯅꯨꯡꯁꯤꯠ ꯅꯨꯡꯁꯥꯒꯗꯤ ꯈꯦꯠꯅꯕ꯭ꯔꯣ ꯀꯃꯥꯏꯅ ꯀꯃꯥꯏ ꯀꯃꯥꯏꯅ ꯇꯧꯒꯦ
ꯄꯨꯗꯤ ꯈꯔꯕꯨꯗꯤ ꯈꯦꯠꯅꯩ ꯅꯨꯡꯁꯤꯠ ꯅꯨꯡꯁꯥ ꯍꯥꯏꯗꯤ ꯑꯁꯣꯝꯗ ꯑꯗꯨꯝ ꯋꯦꯗꯔꯁꯦ ꯑꯗꯨꯝ ꯀꯩ ꯍꯥꯏꯅꯤ ꯆꯞ ꯆꯥꯏꯌꯦꯕ ꯑꯗꯨꯝ ꯁꯤꯗꯅ ꯁꯥꯒꯦ ꯇꯥꯏꯞꯇ ꯇꯧꯕꯒꯦ
ꯑꯣ ꯁꯤꯗꯅ ꯁꯥꯏꯌꯦꯕ ꯑꯥꯗꯅ ꯏꯪꯉꯦꯕ
ꯍꯣꯏ ꯑꯥꯗꯅ ꯈꯤꯇꯪ ꯏꯪꯕꯩ ꯇꯥꯏꯞꯇ ꯇꯧꯕ
ꯑꯣ
ꯑꯗꯨꯒꯤ
ꯆꯥꯛ ꯏꯁꯤꯡ ꯆꯥꯔꯕꯣ ꯅꯪꯗꯤ
ꯆꯥꯛ ꯏꯁꯤꯡ ꯆꯥꯗ꯭ꯔꯤ ꯆꯥꯛꯇꯨ ꯆꯥꯅꯤꯡꯗ꯭ꯔꯤꯕ ꯍꯣꯔꯦꯟ ꯉꯍꯥꯛꯇꯪ ꯂꯩ ꯆꯥꯒꯦ ꯇꯧꯕꯗ ꯀꯩꯅꯣ ꯑ ꯆꯥꯛꯇꯤ ꯂꯣꯏꯗꯤ ꯂꯣꯏꯒꯔꯦꯕ
ꯑꯣ ꯀꯅꯣ ꯀꯩ ꯆꯥꯁꯤꯜꯂꯨꯔꯒ ꯍꯥꯏꯗꯤ ꯅꯪ ꯆꯥꯛ ꯆꯥꯅꯤꯡꯗ꯭ꯔꯤꯁꯤꯕꯣ
ꯉꯁꯥꯏ ꯅꯨꯃꯤꯗꯥꯡ ꯋꯥꯏꯔꯝꯗ ꯀꯩꯅꯣ ꯈꯔ ꯆꯥꯁꯤꯜꯂꯨꯔꯦ ꯕꯣꯔꯥꯅꯣ ꯀꯅꯥ ꯈꯔ ꯆꯥꯕ ꯀꯩꯅꯣ ꯇꯧꯕ ꯆꯥꯕ ꯍꯣꯇꯦꯜ ꯅꯨꯡꯗ ꯆꯪꯉꯒ ꯕꯣꯔꯥꯒꯨꯝꯕꯅꯣ ꯆꯥꯒꯨꯝꯕ
ꯑꯣꯁ ꯑꯩ ꯑꯗꯨ ꯍꯥꯏꯔꯒ ꯑꯗꯨꯝꯅ ꯅꯤꯡꯁꯤꯡꯉꯤꯅꯦ ꯕꯣꯔꯥ ꯍꯥꯏꯔꯒ ꯕꯣꯔꯥ ꯃꯈꯜꯁꯦ ꯂꯩꯗꯅ ꯁꯨꯝ ꯍꯥꯏꯗꯤ ꯃꯤꯌꯥꯝꯅ ꯆꯥꯅꯕ ꯕꯣꯔꯥ ꯃꯈꯜ ꯑꯃ ꯂꯩꯔꯦ ꯑꯗꯒꯤ ꯀꯛꯆꯤꯡ ꯕꯣꯔꯥ ꯍꯥꯏꯗ꯭ꯔꯣ ꯑꯃꯅ
ꯑꯣ ꯍꯥꯏꯑꯌꯦ ꯍꯥꯏꯑꯌꯦ
ꯑ ꯎꯝ ꯀꯛꯆꯤꯡꯕꯣꯔꯥ ꯍꯧꯒꯦ ꯑꯩ ꯈꯪꯗꯦꯅꯦ ꯅꯪ ꯈꯪꯉꯣ ꯁꯤꯕ
ꯑ ꯀꯛꯆꯤꯡ ꯕꯣꯔꯥ ꯁꯨꯃꯥꯏꯅ ꯇꯧꯕꯅꯤ ꯑꯥ ꯕꯦꯁꯣꯟ ꯅꯣꯡ ꯀꯅꯣ ꯇꯧꯔꯒ ꯆꯦꯡꯗꯣ ꯇꯛꯈꯥꯏꯔꯅꯦꯕꯀꯣ꯫
ꯑꯥ꯫
ꯆꯦꯡ ꯇꯛꯈꯥꯏꯔꯅꯤ ꯑꯗꯨꯒ ꯃꯪꯒꯜ ꯑꯄꯣꯄꯗꯤ ꯖꯤꯔꯥ ꯑꯗꯒꯤ ꯊꯥꯎ ꯐꯖꯅ ꯍꯥꯞꯄꯅꯤ ꯑꯗꯨ ꯐꯖꯅ ꯅꯣꯏꯖꯤꯜꯂꯒ꯫
ꯑꯣ ꯑꯣ꫰꫰
ꯑꯗꯨꯒ ꯀꯩꯅꯣ ꯇꯧꯔꯒ ꯐꯖꯅ ꯇꯛꯄ ꯂꯣꯏꯔꯦ ꯈꯣꯠꯂꯦ ꯂꯣꯏꯔꯦ ꯍꯥꯏ ꯀꯥꯟꯁꯤꯗ ꯑꯃꯨꯛ ꯀꯩꯅꯣ ꯇꯧꯅꯤ ꯑꯃꯃꯝꯇ ꯑꯃꯨꯛ ꯃꯦꯠꯊꯣꯛꯑꯅꯤ ꯑꯗꯨ ꯊꯝꯃꯒ ꯀꯩꯅꯣꯗ ꯊꯥꯎꯗ ꯑꯃꯨꯛ ꯍꯩꯖꯤꯜꯂ ꯈꯣꯠꯁꯤꯜꯂ ꯑꯗꯨꯃꯥꯏ ꯇꯧꯔ ꯈꯔ ꯈꯔꯕꯨꯗꯤ ꯀꯨꯏꯅ ꯑꯗꯨꯝ ꯆꯪꯕꯅꯦ ꯍꯥꯏꯇꯥꯔꯦ꯫
ꯑꯣ ꯈꯔ ꯀꯨꯏꯅ ꯆꯪꯉꯦꯗꯤ ꯃꯥꯒꯤ ꯄ꯭ꯔꯣꯁꯦꯁ ꯁꯦꯀꯣ꯫
ꯎꯝ ꯃꯥꯏ ꯄ꯭ꯔꯣꯁꯦꯁꯁꯦ ꯈꯔ ꯀꯨꯏꯅ ꯁꯥꯡꯅ ꯆꯠꯄ꯫
ꯑꯗꯣ ꯁꯤꯁꯦ ꯕꯣꯔꯥ ꯍꯧꯕꯁꯤꯕꯨ ꯆꯦꯡꯅꯁꯨ ꯍꯧꯅꯩ ꯍꯥꯏ ꯆꯦꯡꯅ ꯍꯧꯕ꯭ꯔꯥ ꯅꯠꯇ꯭ꯔꯒ ꯑꯇꯥ ꯃꯣꯏꯗꯥ ꯁꯨꯃꯥꯏꯅ ꯍꯧꯕ꯭ꯔꯥ ꯀꯔꯝꯕꯅ ꯍꯧꯒꯦ꫰꫰
ꯆꯦꯡꯅ ꯑꯗꯨꯝ ꯍꯧꯏ꫰꫰
ꯑꯣ ꯆꯦꯡꯅ ꯍꯧꯋꯦꯕ꯫
ꯑꯥ ꯆꯦꯡꯅ ꯑꯗꯨꯝ ꯍꯧꯏ꯫
ꯆꯦꯡꯖꯦꯂꯩꯗꯅ ꯑꯩꯈꯣꯏ ꯁꯨꯋꯥꯏꯒꯤ ꯍꯥꯏꯗꯤ ꯆꯦꯡꯌꯦꯟ ꯆꯦꯡꯌꯦꯟꯑꯗꯤ ꯑ ꯃꯄꯥꯟ ꯂꯝꯗꯒꯤ ꯄꯨꯁꯤꯜꯂꯛꯄ ꯍꯥꯏꯗꯤ ꯂꯝ ꯂꯩꯗꯅ ꯍꯔꯤꯌꯥꯅꯥ ꯄꯟꯖꯥꯕ ꯁꯨꯝꯕ ꯂꯝ ꯂꯩꯗꯅ ꯁꯨꯝꯕꯗꯩ ꯁꯨꯝꯕ ꯗꯒꯤ ꯄꯨꯁꯤꯜꯂꯛꯄ ꯆꯦꯡꯁꯤꯒ ꯑꯩꯈꯣꯏꯒꯤ ꯏꯔꯝꯗꯝꯒꯤ ꯊꯣꯛꯆꯕ꯫ ꯆꯦꯡꯁꯤꯒ ꯇꯧꯕꯁꯤ ꯀꯩꯀꯩ ꯈꯦꯠꯅꯒꯦ ꯀꯔꯝꯕꯅ ꯍꯦꯅ ꯍꯥꯎꯒꯦ?
ꯆꯦꯡꯁꯤ꯫ ꯑꯥꯗꯩꯩ꯫ ꯄꯨꯁꯤꯜꯂꯛꯄꯗꯩꯗꯤ ꯀꯩꯅꯣ ꯇꯧꯕꯅ ꯍꯧꯖꯤꯛ ꯍꯧꯖꯤꯛ ꯑꯩꯈꯣꯏ ꯏꯔꯝꯗꯝꯒꯤꯅ꯫ ꯐꯩꯗ꯫ ꯍꯥꯏꯗꯤ ꯑꯥꯒꯤꯗꯨ ꯒ꯭ꯌꯥꯟ ꯃꯦꯟ ꯑꯃ ꯇꯥꯗ꯭ꯔꯦꯕ ꯍꯥꯏꯗꯤ꯫ ꯆꯥꯁꯨ ꯃꯍꯥꯎꯗꯨ ꯀꯩꯝ ꯂꯩꯇꯕ ꯑꯗꯩ ꯁꯨꯋꯥꯥꯏꯅ ꯑꯃꯨꯛ ꯈꯔ꯫ ꯐꯕ ꯍꯥꯏꯇꯥꯔꯦ ꯆꯦꯡꯁꯦ꯫ ꯑꯁꯣꯝꯒ ꯌꯦꯡꯅꯔꯨ ꯀꯥꯟꯗꯅꯦ ꯑꯗꯨꯗꯤ꯫
ꯑꯣ ꯁꯤꯅꯁꯨ ꯑꯩꯈꯣꯏ ꯁꯣꯝꯒꯤ ꯆꯦꯡꯁꯤꯅꯁꯨ ꯃꯍꯥꯎꯗꯤ ꯍꯦꯟꯅ ꯂꯩꯔꯝꯗꯣꯏ ꯃꯥꯜꯂꯦ꯫
ꯑ ꯑꯩꯈꯣꯏ ꯁꯣꯝꯒꯤ ꯆꯦꯡꯅ ꯁꯨꯝ ꯃꯍꯥꯎꯕꯨꯗꯤ ꯍꯦꯟꯅ ꯂꯩꯁꯣꯝꯗꯤ ꯄꯨꯁꯤꯜꯂꯛꯄꯗꯨꯗꯒꯤ꯫
ꯑꯣ ꯀꯩ ꯌꯦꯡꯖꯥꯡ ꯕꯨ ꯊꯣꯡꯂ ꯒꯦ ꯅꯣꯏꯒꯤ꯫
ꯑꯩꯈꯣꯏ ꯆꯝꯊꯣꯡ ꯑꯃꯁꯨꯡ ꯆꯥꯁꯤꯗ꯫ ꯊꯣꯡꯉꯤ ꯊꯣꯡꯕ ꯍꯥꯏꯗꯤ ꯑꯩꯅꯗꯤ ꯊꯣꯡꯕ ꯅꯠꯇꯕ ꯑꯩꯈꯣꯏ ꯃꯥ ꯍꯣꯏꯅ ꯊꯣꯡꯕ꯫
ꯀꯔꯤ ꯆꯝꯊꯣꯡ ꯊꯣꯡꯉꯤꯅꯣ ꯍꯥꯏꯁꯤꯕꯣ꯫
ꯀꯣꯕꯤꯒ ꯁꯨꯝ ꯈꯥꯃꯦꯟꯁꯤꯟ ꯁꯤꯟꯒ ꯍꯋꯥꯏ ꯊ꯭ꯔꯥꯞꯀ ꯇꯧꯔꯒ ꯆꯥꯁꯤꯅ ꯉꯁꯥꯏ ꯀꯩꯅꯣ ꯇꯧꯔꯦ ꯂꯩꯔꯛꯑꯦꯗ ꯑꯗꯨꯒꯤ ꯑꯃꯥꯏꯅ ꯇꯧꯕ ꯊꯣꯡꯖꯤꯜꯂꯕ ꯇꯧ ꯂꯧꯅ ꯆꯥꯝꯊꯣꯡ ꯑꯣꯏꯅ꯫ ꯅꯣꯏꯗꯤ ꯀꯃꯥꯏꯟ ꯫ ꯇꯧꯒꯦ ꯌꯦꯟꯁꯥꯡ
ꯍꯣꯏꯗꯣ ꯑꯩꯒꯤ ꯏꯃꯥꯟꯅꯕ ꯑꯃꯒꯤ ꯃꯔꯨꯞ ꯑꯅꯤ ꯂꯥꯛꯇꯅ ꯀꯩꯅꯣ ꯇꯧꯔꯤꯌꯦ
ꯑꯣ
ꯁꯥ ꯆꯥꯁꯤꯅ ꯁꯟꯁꯥ ꯈꯔ ꯂꯧꯔꯨꯏꯌꯦ
ꯑꯣ ꯁꯟꯁꯥꯁꯨ ꯑꯗꯨꯝ ꯍꯥꯎꯕꯅꯤꯗ
ꯑ ꯁꯟꯁꯥꯔꯁꯨ ꯍꯥꯎꯋꯦ ꯑꯗꯣ ꯍꯣꯏ ꯑꯩꯅ ꯄꯥꯝꯖꯕꯗꯤ ꯁꯟꯁꯥꯒ ꯉꯥꯅꯨꯅꯗꯤ ꯈ꯭ꯋꯥꯏꯗꯒꯤ ꯄꯥꯝꯃꯦ
ꯑꯣ ꯑꯩꯗꯤ ꯑꯃꯨꯛ ꯑꯣꯛꯁꯦ ꯑꯩꯗꯤ ꯍꯣꯏ ꯁꯟ ꯁꯥꯁꯨ ꯄꯥꯝꯃꯤ ꯑꯗꯨꯒꯤ ꯃꯊꯛꯇ ꯉꯥꯅꯨꯁꯨ ꯄꯥꯝꯃꯤꯀꯣ ꯑꯗꯨꯗꯒꯤ ꯌꯦꯟꯁꯨ ꯑꯃꯨꯛꯀꯛ ꯑꯗꯨ ꯑꯣꯛꯁꯤ ꯀꯩꯅꯣ ꯑꯣꯛꯁꯤꯅ ꯑꯃꯨꯛ ꯈꯔ ꯂꯦꯠꯊꯣꯛꯄ ꯍꯥꯏꯇꯥꯥꯔꯗꯤ ꯏꯁꯥꯗ ꯀꯥꯏ ꯆꯥꯅꯤꯡꯕꯗꯣ ꯇꯧꯗꯦꯕ ꯍꯥꯎꯗꯦ ꯑꯣꯣꯛꯁꯤꯗꯤ
ꯍꯨꯡ ꯇ ꯄꯨꯕ꯭ꯔꯣ ꯅꯣꯏ ꯅꯣꯡ ꯅꯣꯡ ꯁꯤꯡꯒꯗꯤ ꯀꯃꯥꯏ ꯀꯃꯥꯏꯅ ꯇꯧꯒꯦ ꯅꯟꯗꯕꯣ
ꯑꯁ ꯅꯣꯡꯁꯤꯡꯁꯤꯗꯤ ꯌꯥꯗ꯭ꯔꯦ ꯍꯟꯗꯛ ꯆꯍꯤꯁꯤꯗꯤ ꯂꯧ ꯂꯧꯁꯤ ꯕꯦꯔꯥꯛ ꯈꯔ ꯀꯥꯗꯦ ꯏꯁꯤꯡꯅ ꯊꯨꯝꯒꯠꯇ ꯈꯠꯇ ꯇꯧꯗ ꯑꯁ ꯌꯥꯗ꯭ꯔꯦ ꯍꯟꯗꯛꯇꯤ ꯏꯌꯥ ꯌꯥꯗꯧ ꯃꯥꯟꯗꯦ ꯂꯧꯒꯤ ꯃꯇꯥꯡꯁꯤ
ꯅꯪꯕꯨ ꯌꯤꯒ ꯂ ꯂꯧꯁꯤ ꯁꯤ ꯁꯨꯏꯁꯄꯔꯅꯦꯦ
ꯆꯠꯇꯦꯗ ꯑꯗꯨ ꯑꯣꯏꯔꯁꯨ ꯁꯨꯝ ꯅꯣꯡ ꯐꯥꯗꯣꯛ ꯆꯠꯀꯥꯟꯗ ꯍꯥꯏꯕꯅꯦ ꯑꯗꯨꯃꯥꯏꯅ ꯍꯥꯏꯐꯦꯠ ꯀꯩꯅꯣ ꯇꯧꯕ ꯍꯥꯏꯗꯤ ꯅꯣꯡꯗꯣ ꯇꯥꯁꯤꯜꯂꯛꯄꯅꯤꯅ ꯑꯗꯨꯃꯥꯏꯅ ꯇꯧꯕ
ꯍꯣꯏꯅꯦ ꯑꯩꯁꯨ ꯅꯥꯡꯃꯒ ꯂꯧꯁꯤ ꯁꯤꯁꯤꯡꯁꯨ ꯆꯠꯂꯝꯃꯤ ꯑꯗꯨꯗꯤ ꯑꯁ ꯊꯥꯖꯗꯕ ꯍꯥꯏꯇꯥꯔꯦ ꯍꯥꯏꯗꯤ ꯃꯤꯔꯩꯕꯥꯛꯇ ꯏꯃꯥ ꯏꯄꯥꯅ ꯂꯥꯏꯔꯤꯛ ꯇꯝꯝꯕ ꯆꯣꯠꯂꯒ ꯊꯥꯔꯤꯕꯅꯤꯅ ꯌꯦꯡꯉ ꯈꯣꯠꯂꯒ ꯂꯧꯁꯤꯡꯒ ꯈꯣꯡꯃꯦ ꯑꯗꯨꯗꯤ ꯈꯤꯇꯪ ꯊꯥꯖꯕ ꯋꯥꯠꯄ ꯍꯥꯏꯇꯥꯔꯦ ꯑꯗꯨ ꯍꯣꯏ ꯅꯣꯡ ꯐꯥꯗꯣꯛꯄꯗꯤ ꯀꯝꯃꯝꯕ ꯌꯥꯏ ꯅꯪꯁꯨ
ꯀꯨꯝꯗꯤ ꯀꯨꯝꯃꯤꯗ ꯂꯧꯗ ꯆꯄꯕꯨꯗꯤ ꯑꯗꯨꯝ ꯆꯠꯂꯤꯗ ꯑꯗꯨ ꯑꯩꯅ ꯑꯃꯨꯛ ꯀꯥ ꯍꯦꯟꯅ ꯂꯧꯈꯤꯗꯣ ꯍꯩꯔꯁꯨ ꯀꯥ ꯍꯦꯟꯅ ꯍꯩꯖ ꯍꯤꯖꯤꯟꯕ ꯍꯥꯏꯗꯨ ꯑꯣꯏꯗ꯭ꯔꯤꯕ ꯑꯗꯨꯒꯤ ꯍꯥꯏꯗꯤ ꯑꯩꯈꯣꯏ ꯄꯥꯕ ꯑꯣꯏꯅꯕꯨꯗꯤ ꯑꯩꯈꯣꯏ ꯄꯥꯒꯕꯨꯗꯤ ꯑꯗꯨꯝꯗꯤꯤ ꯆꯠ ꯊꯤ ꯆꯠꯄ ꯑꯗꯨꯒ ꯑꯁꯦꯡꯕꯩ ꯗꯤ ꯑꯩꯁꯨ ꯍꯩꯗꯣꯏꯅꯦ ꯑꯗꯨꯗ ꯈꯪꯗꯦ ꯀꯃꯥꯏꯅ ꯇꯧꯔꯤꯅꯣ ꯈꯪꯗꯦ
ꯑꯣ ꯂꯧꯒꯤ ꯑꯣꯏꯖꯤꯛꯀꯥꯟꯗꯤ ꯏꯁꯤꯡ ꯆꯥꯎꯃꯤꯅꯤꯅ ꯍꯥꯟꯅ ꯁꯝꯄꯨ ꯀꯣꯏꯕ ꯈꯣꯠꯄ ꯀꯥꯟꯗꯗꯤ ꯑꯝꯇ ꯇꯧꯗꯕ꯭ꯔꯣ ꯃꯣꯏꯒꯤ ꯐꯣꯔꯁꯟ ꯅꯨꯡꯁꯥꯏ ꯇ꯭ꯔꯦꯛꯇꯔꯒ ꯇꯧꯔꯒ ꯂꯧꯕꯨꯛꯇꯒ ꯂꯧ ꯈꯣꯏꯕ ꯈꯣꯠꯄꯗ ꯇꯧꯍꯧꯗꯕꯤꯗ ꯏꯁꯤꯡ ꯑꯗꯨꯝ ꯆꯥꯎꯁꯟ ꯂꯩꯈ꯭ꯔꯕ ꯅꯠꯇ꯭ꯔꯥ ꯀꯃꯥꯏꯅ ꯇꯧꯔꯤꯅꯣ
ꯑꯗꯨ ꯇ꯭ꯔꯦꯛꯇꯔꯗꯨ ꯈꯣꯏꯔꯦ ꯈꯣꯏꯍꯜꯂꯣꯏꯔ ꯃꯇꯨꯡꯗꯨꯗ ꯏꯁꯤꯡ ꯁꯤꯡꯗꯣ ꯀꯩꯅꯣ ꯅꯣꯡꯗꯣ ꯑꯃꯨꯛ ꯇꯥꯁꯤꯜꯂꯛꯄ ꯑꯗꯨꯗ ꯑꯃꯨꯛ ꯃꯊꯥꯁꯦ ꯁꯥꯕꯁꯤꯗ ꯑꯗꯨꯃꯥꯏꯅ ꯇꯧꯕ ꯑꯗꯨꯏ ꯛꯇꯔ ꯅ ꯎꯂꯣ ꯑꯣꯏꯣꯏ ꯈꯣꯏꯕ ꯅꯣꯡ ꯄꯨꯜꯂꯞ ꯂꯣꯏꯔꯀꯥꯟꯗꯨꯗ ꯅꯣꯡꯆꯨ ꯆꯝ ꯆꯝ ꯂꯉꯩ ꯇꯥꯁꯤꯜꯂꯛꯄ
ꯍꯥꯏꯗꯤ ꯑꯩꯈꯣꯏꯒꯤ ꯂꯩꯔꯤꯕ ꯂꯝꯗꯝꯁꯤꯒꯤ ꯑꯏꯪ ꯑꯁꯥꯒꯤ ꯆꯥꯡꯁꯦ ꯂꯣꯏ ꯑꯣꯟꯅꯕ ꯍꯥꯏꯇꯥꯔꯦ ꯅꯣꯡ ꯇꯥꯗꯕ ꯃꯇꯝꯗꯅ ꯅꯣꯡ ꯇꯥꯗꯦ ꯏꯪꯗꯕ ꯃꯇꯝꯗꯅ ꯏꯪꯗꯦ ꯁꯥꯗꯕ ꯃꯇꯝꯗꯅ ꯁꯥꯔꯒꯅ ꯍꯦꯛꯇ ꯀꯠꯇꯅ ꯏꯪꯉꯒꯅ ꯍꯦꯛꯇ ꯀꯠꯇꯅ ꯏꯪꯉꯤ ꯍꯥꯏꯗꯤ ꯑꯩꯈꯣꯏꯒꯤ ꯀ꯭ꯂꯥꯏꯃꯦꯠ ꯆꯦꯟꯖ ꯍꯥꯏꯒꯗ꯭ꯔꯥ ꯍꯥꯏꯕꯗꯤ ꯃꯍꯧꯁꯥꯒꯤ ꯈꯜ ꯀꯥꯏꯔꯛꯄ ꯍꯥꯏꯒꯗ꯭ꯔꯥ
ꯍ ꯍꯣꯏ
ꯅꯦ ꯀꯥꯔꯦ ꯀꯥꯔꯗꯤ ꯑꯩꯈꯣꯏꯒꯤ ꯃꯍꯧꯁꯥꯒꯤ ꯄ꯭ꯔꯀꯤꯇꯤꯅ ꯄꯤꯔꯝꯕ ꯅꯨꯡꯁꯥ ꯅꯨꯡꯁꯥꯁꯤ ꯑꯩꯈꯣꯏꯒꯤ ꯇꯥꯏꯕꯪ ꯃꯤꯑꯣꯏꯕ ꯍꯥꯏꯇꯥꯔꯦꯀꯣ ꯍꯥꯏꯗꯤ ꯂꯦꯡꯅꯤ ꯄꯥꯗꯤ ꯄꯥꯅꯤꯉꯩ ꯀꯛꯊꯠꯂꯅꯤꯅ ꯁꯥꯕꯩ ꯆꯥꯡꯗꯣ ꯌꯥꯝ ꯍꯦꯜꯂꯦ ꯑꯁ ꯈꯪꯗꯦꯗ ꯌꯥꯝ ꯁꯥꯔꯦ ꯍꯧꯖꯤꯛꯀꯥꯟꯗꯤ ꯁꯥꯕꯩ ꯆꯥꯕꯅꯤꯗꯤ ꯀꯩꯗ ꯍꯥꯏꯔꯅꯤ
ꯅꯍꯥꯟꯋꯥꯏꯒꯤ ꯑꯩꯈꯣꯏ ꯅꯍꯥꯟꯋꯥꯏꯒꯤ ꯃꯇꯝꯗꯨꯣ ꯑꯣꯏꯗ꯭ꯔꯦ ꯍꯧꯖꯤꯛꯇꯤ ꯑ ꯁꯥꯔꯤꯕ ꯌꯥꯝꯅ ꯌꯥꯗ꯭ꯔꯦꯕ ꯍꯥꯏꯗꯤ ꯅꯨꯡꯊꯤꯜ ꯁꯨꯝ ꯂꯩꯀꯥꯟꯗ ꯍꯨꯃꯥꯡ ꯆꯣ ꯇꯥ ꯅꯍꯥꯟꯋꯥꯏꯒꯤ ꯑꯗꯨꯃꯥꯏꯅ ꯇꯧꯗ꯭ꯔꯦꯕ ꯍꯧꯖꯤꯛꯇꯤ ꯍꯧꯖꯤꯛꯁꯤꯗꯤ ꯑꯃꯨꯛ ꯈꯪꯁꯥ ꯁꯥꯖꯤꯜꯂꯛꯄꯩ ꯃꯑꯣꯡꯗ ꯇꯧꯔꯛꯑꯦꯕ
ꯎꯝ ꯃꯔꯨꯏ ꯑꯣꯏꯅ ꯀꯩꯅꯣ ꯇꯧꯕꯅꯤꯗ ꯊꯥꯏꯅ ꯍꯥꯏꯅꯔꯀꯥꯟꯗꯤ ꯑꯩꯈꯣꯏꯒꯤ ꯏꯃꯥ ꯏꯄꯥ ꯑꯩꯈꯣꯏ ꯏꯃꯥ ꯏꯄꯥ ꯑꯩꯈꯣꯏ ꯏꯄꯨ ꯍꯩꯕ ꯑꯣꯏꯅ ꯍꯥꯏꯔꯝꯕ ꯃꯇꯝꯗꯗꯤꯀꯣ ꯎꯕ ꯑꯃ ꯌꯥꯟꯊꯠꯂꯗꯤ ꯎ ꯑꯍꯨꯝ ꯊꯥꯎꯒꯥꯟꯅ ꯍꯥꯏꯅꯔꯝꯃꯦꯕ ꯑꯗꯣ ꯍꯧꯖꯤꯛꯇꯤ ꯀꯥꯏꯗꯒꯤ ꯑꯩꯈꯣꯏꯒꯤ ꯂꯩꯔꯤꯕ ꯆꯤꯡꯖꯨꯡꯉꯥꯏ ꯇꯥꯝꯖꯨꯉꯥꯏ ꯎ ꯋꯥꯁꯦ ꯌꯥꯡꯊꯩ ꯆ ꯌꯥꯝꯝꯅ ꯍꯦꯜꯂꯦꯕ ꯊꯔꯝꯃꯁꯨ ꯁꯨꯃꯥꯏꯅ ꯇꯧꯕ ꯍꯥꯏꯇꯥꯔꯦ ꯋꯥꯔꯜ ꯏꯟꯚꯥꯏꯔꯣꯟꯃꯦꯟ ꯗꯦ ꯀꯥꯏꯅ ꯂꯩꯔꯤꯁꯦ
ꯑꯥ
ꯃꯃꯤꯡꯗꯒꯤ ꯁꯨꯝꯕ ꯅꯨꯃꯤꯠꯁꯤ ꯈꯛꯇꯗ ꯑꯩꯈꯣꯏꯒꯤ ꯂꯩꯔꯤꯕ ꯃꯤꯑꯣꯏꯁꯤꯡ ꯑꯩꯈꯣꯏ ꯋꯥꯔꯜꯟꯚꯔꯣꯟꯃꯦꯟ ꯗꯦ ꯈ ꯄꯥꯡ ꯄꯒꯗꯤ ꯃꯣꯏꯗꯤ ꯊꯥꯐꯝ ꯊꯣꯛꯄꯕꯨꯗꯤ ꯊꯥꯕ ꯑꯗꯨꯗ ꯉ ꯊꯥꯝꯕꯗꯣ ꯅꯣꯡꯉꯥꯜꯂꯒꯗꯤ ꯀꯔꯤꯝꯇ ꯌꯦꯡꯗꯕ ꯍꯥꯏꯇꯥꯔꯦ ꯃꯁꯤꯅꯁꯨ ꯃꯔꯨꯑꯣꯏ ꯑꯣꯏꯅ ꯍꯥꯏꯗꯤ ꯊꯥꯔꯕ ꯄꯣꯠꯇꯨꯗꯤ ꯍꯧꯅꯕ ꯇꯧꯕꯤꯕ ꯀꯥꯏꯗꯗꯅ ꯑꯗꯨꯗ ꯏꯁꯤꯡ ꯃꯥꯏꯁꯤꯡ ꯃꯥꯒꯤ ꯄꯥꯝꯕꯤ ꯑꯃ ꯍꯧꯒꯠꯂꯛꯄ ꯍꯥꯏꯁꯤ ꯕꯨ ꯂꯩꯍꯥꯎ ꯆꯪꯉꯤ ꯏꯁꯤꯡ ꯃꯥꯏꯁꯤꯡ ꯆꯪꯏꯤ ꯅꯨꯡꯁꯤ ꯁꯤ ꯅꯨꯡꯁꯥ ꯂꯣꯏꯅ ꯐꯪꯕ ꯑꯃ ꯃꯊꯧ ꯇꯥꯏꯗꯅ ꯃꯁꯤꯗ ꯑꯩꯈꯣꯏꯗꯤ ꯏꯟꯚꯥꯏꯔꯣꯟꯃꯦꯟ ꯗꯦꯒꯤ ꯊꯥꯔꯝꯃꯦ ꯍꯥꯏꯔꯒ ꯃꯃꯤꯡꯗꯒꯤ ꯐꯣꯇꯣ ꯀꯥꯞꯅꯕ ꯊꯥꯔꯝꯕ ꯅꯣꯡꯉꯥꯜꯂꯒꯗꯤ ꯀꯩꯒꯨꯝꯕ ꯈꯤ ꯍꯦꯛ ꯌꯦꯡꯗ꯭ꯔꯦꯗꯣ ꯑꯗꯨꯅ ꯄꯥꯝꯕꯤꯁꯦ ꯍꯥꯏꯕꯅꯤ ꯁꯥ ꯉꯥꯗ ꯏꯁꯟ ꯂꯩꯔꯤ ꯑꯇꯩ ꯁꯟ ꯁꯟꯗ ꯖꯨꯉꯥꯏ ꯑꯃ ꯖꯅꯨꯡ ꯉꯥꯏ ꯍꯣꯏꯅ ꯅꯣꯡꯉꯥꯂꯒꯗꯤ ꯊꯥꯔꯝꯂꯒ ꯁꯟꯅ ꯆꯅ ꯆꯥꯊꯣꯛꯈꯤꯕ ꯆꯥꯎꯋꯦꯗꯤ ꯁꯦꯟꯅꯕꯤꯕ ꯑꯃꯗꯤ ꯗꯔꯀꯥꯔ ꯇꯥꯏꯗꯅ ꯌꯦꯡꯕꯤꯕ ꯁꯦꯟꯅꯕꯤꯕꯝ ꯑꯗꯨ ꯇꯧꯗ꯭ꯔꯕꯅꯤꯅ ꯑꯗꯨꯅꯅꯤ ꯇ ꯃꯔꯨ ꯑꯣꯏꯅ
ꯗ ꯍꯧꯖꯤꯛ
ꯑꯗꯨꯅꯦ ꯌꯥꯝ ꯂꯨꯔꯦ ꯃꯇꯝꯁꯦ
ꯊꯝ ꯑꯃꯒ ꯄꯨꯂꯞ ꯆꯠꯅꯔꯝꯅꯤꯅ ꯅꯣꯡꯉꯥꯜꯂꯒ ꯌꯦꯡꯕꯤꯗꯦꯕ ꯊꯥꯔꯤꯕ ꯎꯄꯥꯝ
ꯀꯗꯣ
ꯑꯣ ꯅꯪꯕꯨ ꯀꯩꯗꯧꯔꯝꯃꯤꯅꯣ ꯍꯧꯖꯤꯛꯄꯣ
ꯂꯔ ꯑꯣꯏꯁ ꯍꯧꯖꯤꯛ ꯁꯗꯁꯤ ꯀꯃꯥꯏ ꯇ
ꯎꯝ ꯅꯪ ꯀꯩꯗꯧꯔꯝꯃꯤꯅꯣ ꯍꯧꯖꯤꯛꯕꯣ
ꯑꯣ ꯑꯗꯨꯗꯤ ꯀꯩꯅꯣ ꯇꯧꯔꯤꯞ
ꯑꯣ ꯑꯣ ꯇꯧꯔꯣ ꯇꯧꯔꯣ ꯑꯗꯨꯗꯤ ꯑꯩꯁꯨ ꯁꯣꯝ ꯅꯥꯀꯟꯗ ꯆꯥꯛ ꯏꯁꯤꯡꯁꯤꯦꯅ ꯆꯥꯊꯣꯛꯅꯕ ꯇꯧꯈꯤ ꯇꯥꯏ ꯇꯥꯏ
ꯍ ꯍꯣꯏ ꯆꯠꯊꯣ ꯆꯊꯣ ꯍ ꯌꯥꯣ